ꯌꯥꯝ ꯊꯦꯡꯉꯤ
ꯑꯣ ꯀꯩꯒꯤꯔ ꯑꯗꯨꯝ
ꯑꯣ ꯍꯣ ꯑꯣꯐꯤꯁꯥꯔꯔꯣ
ꯍꯣꯏ ꯃꯥꯅꯦ ꯑꯣꯐꯤꯁꯥꯔꯅꯦ
ꯅꯪꯒꯤꯁꯦ ꯏꯒꯣ ꯏꯒꯣ ꯁꯣ ꯇꯧꯔꯤꯔꯣ
ꯌꯥꯔꯦꯍꯦ ꯇꯥꯅꯤꯡꯗꯤ
ꯑꯣ ꯍꯣ ꯆꯥꯗ꯭ꯔꯤꯌꯦ
ꯃꯩ ꯂꯥꯛꯄ꯭ꯔꯣ ꯅꯣꯏꯔꯣꯝꯗ
ꯂꯥꯛꯑꯦ ꯃꯨꯠꯈ꯭ꯔꯦ ꯍꯧꯖꯤꯛ
ꯑꯣ
ꯎꯝ ꯅꯪ ꯃꯩ ꯂꯥꯛꯄ꯭ꯔꯥ ꯍꯪꯉꯒ ꯃꯨꯠꯈ꯭ꯔꯦ ꯑꯦ ꯑꯦ
ꯑꯩꯈꯣꯏꯒꯤꯁꯨ ꯃꯨꯠꯄꯒꯤꯅꯦ
ꯑꯠꯆꯥ ꯆꯥ ꯆꯥ ꯅꯣꯏꯔꯣꯡꯒꯤꯗꯣ ꯀꯩ ꯍꯥꯏꯁꯤꯔꯥ ꯃꯤ ꯁꯥꯊꯤꯕ ꯌꯥꯝꯃꯤ ꯅꯣꯏꯔꯣꯝꯗꯣ ꯩꯩ ꯃꯩ ꯁꯥꯟꯅꯕ ꯀꯥꯡꯒꯕꯨ ꯂꯩꯕꯅꯦꯕ ꯑꯂꯥ
ꯍꯣꯏ ꯂꯩꯕꯅꯦ
ꯎꯝ ꯅꯣꯡꯁꯨ ꯌꯥꯎꯔꯕꯅꯤꯗ
ꯎꯝ ꯍꯣꯏ ꯅꯪꯒꯤ ꯃꯩꯗꯣ ꯑꯩꯅ ꯃꯨꯊꯠꯄꯅꯦ
ꯑꯍꯣ ꯑꯩꯈꯣꯏꯗꯤ ꯃꯥꯏ ꯃꯨꯠꯇꯦ ꯍꯧꯖꯤꯛ ꯉꯥꯍꯜꯂꯥꯛꯏꯕꯕꯨꯣ ꯀꯗꯥ ꯃꯨꯠ ꯀꯔꯣ ꯑꯣꯏꯣꯏꯗ ꯅꯣ ꯁꯇꯣꯞ
ꯀꯣꯏꯗꯤ ꯁꯨꯃꯨꯠ ꯃꯨꯠꯇꯦ ꯃꯨꯠ ꯃꯨꯠꯂꯣ ꯍꯥꯏꯁꯨ ꯁꯨꯝꯃꯨꯠ ꯃꯨꯠꯂꯣꯏ ꯑꯩꯈꯣꯏꯗꯤ ꯏꯒꯣ ꯏꯒꯣ ꯃꯦꯟꯅꯦ ꯑꯩꯁꯦ ꯍꯤꯁꯇ꯭ꯔꯤ ꯃꯦꯟ
ꯅꯪ ꯅꯪꯗꯤ ꯀꯅꯥꯔꯣ ꯑꯣꯍꯣ
ꯑꯣ ꯍꯣ
ꯅꯪꯗꯤ ꯀꯔꯤꯁꯥꯡ ꯆꯥꯏ ꯍꯥꯏꯕ꯭ꯔꯣ
ꯉꯁꯤꯗꯤ ꯎ ꯇꯇꯥꯛ ꯆꯥꯏꯌꯦ
ꯍꯥꯥ
ꯄꯟꯇꯥꯈ
ꯄꯥꯛꯇꯥ ꯎꯝ
ꯀꯇꯥꯥꯛ
ꯀꯇꯛ
ꯀꯥꯟꯇꯥꯛ
ꯀꯇꯛ ꯇꯟꯇꯛꯁꯨ ꯀꯅꯥꯅꯣ ꯃꯤꯒꯤ ꯃꯤꯡꯔꯣ
ꯅꯠꯇꯦ ꯍꯤꯡꯖꯥꯡꯒꯤ ꯃꯃꯤꯡ
ꯑꯣ ꯍꯣ ꯍꯤꯟꯖꯥꯡ ꯃꯤꯡꯗꯣ ꯃꯤꯒꯤ ꯃꯤꯡꯗ ꯊꯣꯏꯗꯣ ꯀꯩꯅꯣ
ꯃꯤ ꯃꯤꯡ ꯅꯠꯇꯦ ꯀꯔꯤꯔꯣ ꯀꯇꯥꯛ ꯍꯥꯏꯕꯕꯨ ꯌꯦꯟꯖꯥꯡꯒꯤ ꯃꯤꯡꯅꯦ ꯀꯔꯤꯔꯣ
ꯑꯣ ꯍꯣ ꯑꯩꯈꯣꯏ ꯈꯨꯟꯗꯟ ꯑꯃ ꯂꯩꯌꯦ ꯈꯪꯕ꯭ꯔꯥꯅ ꯃꯤꯒꯤ ꯃꯤꯡꯗꯣ ꯍꯤꯟꯖꯥꯡꯗ ꯊꯣꯡꯉꯗꯣ ꯀꯔꯤꯒꯤꯅꯣ
ꯑꯣ ꯆꯥꯅꯤꯡꯕꯒꯤ
ꯅꯣꯏꯁꯨ ꯃꯤꯗꯤ ꯎꯠꯁꯤꯠꯇꯦꯍꯦ ꯌꯥꯝꯅ
ꯎ ꯀꯔꯤ ꯇꯧꯔꯒ ꯂꯩꯕ꯭ꯔꯣ
ꯑꯣꯍꯣ ꯅꯣꯏꯁꯦ ꯃꯤꯒꯤ ꯃꯤꯗꯣ ꯏꯥ ꯅꯨꯄꯤꯗ ꯊꯣꯛꯣꯂꯦ ꯍꯥꯏꯅ ꯁꯥꯎ ꯂꯩꯛꯏꯕ ꯑꯗꯨꯒꯤ
ꯀꯔꯤ ꯇꯧꯔꯒꯅ ꯂꯩꯕ꯭ꯔꯣ
ꯑꯣ ꯍꯣ ꯀꯣꯜ ꯇꯧꯔꯁꯦ ꯇꯥꯗ꯭ꯔꯣ
ꯑꯣꯍꯣ
ꯎ ꯅꯣꯏ ꯀꯔꯝ ꯀꯥꯟ ꯂꯥꯛꯀꯦ ꯍꯥꯏꯕꯅꯣ
ꯍꯌꯦꯡ ꯂꯥꯛꯀꯦ
ꯗꯦꯠꯀ ꯇꯥꯏꯝꯗꯣ ꯀꯟꯐꯥꯝ ꯇꯧꯔꯨꯅꯦ
ꯑꯁꯤꯗ ꯃꯤꯅ ꯂꯥꯛꯅꯤꯡꯕ ꯃꯇꯝꯗ ꯂꯥꯛꯀꯅꯤꯅꯦꯍꯦ
ꯑꯣ ꯍꯣ ꯉꯁꯤꯁꯨ ꯉꯥꯏ ꯁꯨꯞꯂꯥꯛ ꯂꯥꯛꯇꯦ
ꯅ ꯁꯤꯗꯤ ꯀꯅꯥꯅ ꯉꯥꯏꯌꯣ ꯍꯥꯏꯒꯦ
ꯅꯣꯏ ꯉꯔꯥꯡ ꯍꯥꯏꯕ ꯅꯠꯇ꯭ꯔꯣ
ꯏꯁ ꯅ ꯑꯩꯈ ꯑꯩꯈꯣꯏꯅ ꯍꯥꯏꯕꯗꯤ ꯑꯦꯛꯖꯥꯝ ꯂꯣꯏꯔꯒ ꯍꯥꯏꯕ ꯋꯥꯅꯦ
ꯑꯣ ꯍꯣ ꯑꯗꯨꯨꯃꯥꯏꯅ ꯍꯥꯏꯁꯨ ꯅꯣꯏ ꯍꯥꯏꯔꯛꯄ꯭ꯔꯣ ꯑꯩꯉꯣꯟꯗ
ꯅꯍꯥꯟ ꯍꯥꯏ ꯑꯗꯨꯗꯤ
ꯁꯨꯛꯈꯥꯏ ꯍꯥꯏꯔꯦꯀꯣ ꯅꯣꯏ ꯍꯌꯦꯡ ꯂꯥꯛꯀꯦꯅ ꯇꯧꯔꯒ
ꯏꯅꯥꯪ ꯐꯣꯇ ꯃꯦꯃꯣꯔꯤ ꯂꯩꯕꯒꯤꯅꯦ
ꯆꯤꯟꯊꯤꯅꯨ ꯑꯩ ꯔꯤꯀꯣꯔꯗꯤꯡ ꯂꯩ ꯈꯪꯕ꯭ꯔꯥ
ꯑꯗꯨꯒ ꯂꯩꯔꯗꯤ ꯐꯔꯦ ꯐꯔꯦ
ꯀꯣꯠꯇ ꯆꯥꯁꯤꯔꯣ
ꯍꯥ
ꯀꯣꯔꯠꯇ ꯆꯠꯁꯤꯔꯣ
ꯀꯣꯜ
ꯑꯣꯐ ꯑꯣ ꯁꯤꯕꯨ ꯂꯣꯒꯤ ꯂꯣꯒꯤ ꯇꯝꯃꯤꯅꯤ ꯍꯥꯏ ꯁꯤꯕꯨ ꯌꯥꯗ꯭ꯔꯒ
ꯍꯦꯛ ꯑꯗꯨꯉꯥꯏ ꯂꯣꯒꯤ ꯇꯝꯃꯦ ꯍꯥꯏꯔꯕ꯭ꯔꯥ
ꯅꯪ ꯊꯥꯏꯕ ꯅꯠꯇ꯭ꯔꯣ
ꯇꯝꯅꯤꯡꯉꯦ ꯍꯥꯏꯕ ꯋꯥꯅꯦ ꯑꯥ
ꯇꯝꯃꯦ ꯍꯥꯏꯕ ꯅꯠꯇ꯭ꯔꯣ
ꯇꯝꯅꯤꯡꯉꯦ ꯍꯥꯏꯕꯅꯦ
ꯑꯣ ꯍꯣ ꯅꯆꯤꯟ ꯊꯤꯅꯣ
ꯌꯥꯝ ꯌꯦꯂ ꯀꯟꯅꯨ ꯑꯁꯤꯗ ꯌꯥꯝ ꯌꯦꯂꯛ ꯀꯟꯅꯨ
ꯀꯔꯤ ꯌꯦꯠꯄ ꯍꯥꯏꯔꯤ ꯀꯩꯅꯣ
ꯌꯦ ꯇ ꯍꯥꯏꯕ ꯃꯤꯟꯁ ꯂꯥꯏꯛ ꯅꯪꯅ ꯑꯩꯅ ꯑꯃ ꯍꯥꯏꯕ ꯅꯪꯅ ꯑꯃ ꯍꯥꯏꯕ ꯑꯗꯨꯃꯥꯏꯅ ꯌꯦꯠꯄꯗꯣ ꯑꯗꯨ ꯌꯦꯠꯄ ꯀꯧꯋꯦꯕ
ꯑꯗꯨ ꯁꯨꯛ ꯀꯧ ꯀꯧꯗꯦ ꯑꯗꯨꯗꯤ ꯋꯥ ꯈꯠꯅꯕ ꯀꯧꯕꯅꯦ ꯑꯗꯨꯗꯤ ꯑꯣ ꯍꯣ ꯀꯩꯔꯣ
ꯅꯪꯒꯤ ꯑꯣ ꯍꯣꯗꯨ ꯌꯥꯔꯦ
ꯃꯤ ꯐꯨꯒꯤ ꯇꯧꯔꯏꯗꯣ ꯀꯩꯅꯣ
ꯑꯩ ꯅꯪꯕꯨ ꯐꯨꯅꯤꯡꯕꯒꯤ
ꯅꯪ ꯑꯣꯏꯅ ꯆꯥꯅꯤ
ꯎꯝ ꯄꯨꯅꯕ ꯈꯟꯅꯕꯒꯤ ꯇꯧꯕꯁꯤꯔ ꯑꯩꯈꯣꯏ ꯃ ꯌꯦꯡ
ꯅꯣꯏꯗꯤ ꯑꯩꯒꯤ ꯈꯨꯠ ꯑꯃꯅ ꯄ ꯄꯦꯄ ꯄꯄꯩ ꯄꯥꯄꯩ ꯄ ꯇꯧꯏ ꯌꯥꯏ ꯅꯣꯏꯗꯤ
ꯍꯣꯏꯅꯦ ꯁꯤꯅꯦꯔꯅꯦꯅꯀꯣ ꯏꯗꯤ
ꯎꯝ ꯈ꯭ꯋꯥꯏꯗꯒꯤꯩ ꯁꯤꯅꯤꯌꯥꯔꯅꯦ ꯑꯗꯨꯅꯦ ꯅꯣꯏꯒꯤ ꯁꯤꯅꯤꯌꯔꯗ ꯔꯦꯁꯄꯦꯛ ꯈꯔ ꯊꯝꯃꯨ ꯅꯣꯏꯁꯨ ꯀꯩꯅꯣ
ꯍꯥꯟꯅꯀꯣ ꯁꯤꯅꯤꯌꯔꯅꯀꯣ ꯖꯨꯅꯤꯌꯔ ꯂꯣꯟꯗ ꯔꯦꯁꯄꯦꯛ ꯄꯤꯗꯣꯏꯕ ꯅꯥꯟ ꯁꯤꯅꯤꯌꯔꯅ ꯔꯦꯁꯄꯦꯛ ꯄꯤꯔꯗꯤ ꯖꯨꯅꯤꯌꯔꯁꯨ ꯄꯤꯔꯛꯀꯗꯧꯕ ꯈꯪꯉꯦꯗꯅ
ꯅꯣꯏ ꯖꯨꯅꯤꯌꯔꯅ ꯐꯖꯅ ꯔꯦꯁꯄꯦꯛ ꯄꯤꯔꯗꯤ ꯑꯩꯈꯣꯏꯁꯨ ꯑꯩꯈꯣꯏꯒꯤ ꯋꯥꯈꯜꯗꯣ ꯄꯦꯜꯜꯂꯤ ꯑꯗꯨꯅ ꯅꯣꯏꯒꯤ ꯇꯧꯕ
ꯁꯤꯅꯦꯅꯄꯤꯤꯗ꯭ꯔꯗꯤ ꯀꯣ ꯖꯨꯅꯤꯌꯔꯁꯨ ꯄꯤꯅꯤꯡꯗꯕꯅꯦ ꯈꯪꯕ꯭ꯔꯥ
ꯑꯗꯨꯗꯤ ꯆꯩꯅꯤ ꯆꯩ ꯆꯩ ꯆꯥꯒꯅꯤ ꯑꯗꯨꯗꯤ
ꯅꯪꯁꯨ ꯇꯪꯈꯥꯏ ꯂꯥꯛꯑꯣ ꯑꯩꯁꯨ ꯇꯪꯈꯥꯏ ꯂꯥꯛꯑꯒꯦ ꯐꯨꯅꯖꯩꯁꯦ
ꯉꯝꯔꯣꯏꯗ ꯀꯩꯀꯥꯟꯅꯣ ꯄꯩꯁꯥ ꯊꯥꯅꯔꯁꯤꯦ ꯍꯥꯏꯕ꯭ꯔꯣ
ꯑꯦ ꯌꯥꯔꯦ ꯍꯥꯏꯗꯤ ꯄꯩꯁꯥ ꯂꯩꯖꯗꯦ ꯑꯩꯣꯏꯗꯤ ꯄꯩꯁꯥ ꯊꯣꯛꯆꯗꯦ ꯅꯣꯏꯒꯨꯝꯅ
ꯎꯝ ꯇꯥꯅꯩꯗꯦ ꯇꯥꯅꯩꯗꯦ ꯅꯪ ꯅꯠꯇ꯭ꯔꯣ ꯑꯩꯒꯤ ꯚꯨꯠ ꯑꯩ ꯑꯩꯒꯤ ꯕꯨꯠ ꯂꯩꯒꯅꯤ ꯍꯥꯏꯕꯗꯣ ꯅꯪ ꯅꯠꯇ꯭ꯔꯣ
ꯍꯥꯍꯥ ꯅꯪ ꯅ ꯄꯩꯁꯥ ꯄꯤꯔꯒ ꯂꯩꯒꯗꯧꯕ ꯑꯩꯅ
ꯅꯪ ꯍꯥꯏꯕ ꯅꯠꯇ꯭ꯔꯣ ꯅꯍꯥꯟꯗꯣ ꯂꯩꯕꯤꯒꯦ ꯂꯩꯕꯤꯒꯦ ꯁꯨꯛꯂꯥꯏ ꯂꯩꯕꯤꯗꯦ ꯊꯥ ꯑꯅꯤ ꯑꯍꯨꯝ ꯁꯨꯔꯦ ꯅꯣꯛꯑꯒ ꯂꯩꯌꯦ
ꯄꯩꯁꯥ ꯐꯪ ꯄꯩꯁꯥ ꯐꯪꯗ꯭ꯔꯤꯌꯦ ꯅꯪꯒꯤ ꯕꯨꯠ ꯂꯩꯅꯕ
ꯑꯣꯏꯔꯣꯏ ꯁꯨꯛꯂꯣꯏ ꯑꯣꯏꯔꯣꯏ ꯁꯨꯛꯂꯩ ꯂꯩꯔꯣꯏ ꯑꯪ ꯈꯪꯉꯦ
ꯂꯩꯕꯤꯒꯦ ꯂꯩꯕꯤꯔꯒ ꯂꯣꯏꯔꯦ ꯀꯩꯩꯅꯣ ꯑꯁ
ꯑꯣꯍꯣ ꯅꯪꯒꯤꯗꯣ ꯑꯣꯏꯔꯣꯏ ꯑꯩ ꯈꯪꯉꯦ ꯅꯍꯥꯟꯅꯅꯤ ꯅꯪ ꯁꯨꯃꯥꯏꯅ ꯍꯥꯏꯔꯛꯗꯣ
ꯑꯗꯨ ꯄꯩꯁꯥꯕꯨꯗꯤ ꯂꯥꯛꯇ꯭ꯔꯤꯗꯅ ꯄꯩꯁꯥ ꯂꯥꯛꯄ ꯀꯥꯟꯗ ꯂꯩꯕꯤꯒꯦ ꯍꯥꯏꯕ ꯋꯥꯅꯤꯗꯅ ꯑꯩꯁꯨ
ꯆꯍꯤ ꯑꯃ ꯁꯨꯗꯧꯔꯦ
ꯌꯥꯔꯦ ꯁꯤ ꯆꯍꯤ ꯑꯃ ꯁꯨꯗꯣꯔꯑꯦ ꯑꯩ
ꯁꯨꯗꯧꯔꯦ ꯑꯥꯒꯁ ꯑꯥꯒꯁ ꯂꯥꯛꯑꯅꯦ ꯆꯍꯤ ꯑꯃ ꯆꯠꯂꯅꯤ ꯑꯥꯒꯁ ꯂꯥꯛꯑꯗꯤ
ꯎꯝ ꯑꯀꯥꯁ ꯂꯥꯛꯀꯗ ꯍꯕꯕꯜꯂꯤ
ꯍꯌꯦꯡ ꯍꯪꯆꯤꯛꯇ ꯈꯪ ꯉꯥꯏꯔꯦ ꯈꯪꯕ꯭ꯔꯥ
ꯍꯣꯏ ꯍꯣꯏ ꯍꯣꯏ ꯍꯣꯏ ꯍꯌꯦꯡ ꯂꯤꯕꯤꯒꯦ ꯂꯥꯛꯑꯣ ꯂꯥꯛꯑꯣ
ꯑꯣꯏꯔꯣꯏ ꯁꯨꯄꯥꯏ ꯂꯩꯕꯤꯔꯣ ꯑꯩ ꯈꯪꯉꯦ
ꯑꯗꯣ ꯍꯌꯦꯡ ꯂꯥꯛꯑꯣ ꯍꯥꯏꯗꯅ ꯂꯩꯕꯤꯒꯦ ꯍꯥꯏꯌꯦꯦ ꯅꯪꯅ ꯑꯣꯏꯔꯔꯣꯏ ꯍꯥꯏꯅ
ꯀꯛ ꯀꯛ ꯀꯅꯥ ꯊꯥꯖꯗꯣꯏꯕ
ꯃꯤꯅ ꯂꯩꯕꯤꯒꯦ ꯂꯥꯛꯑꯣ ꯍꯥꯏꯔꯕ
ꯑꯩ ꯂꯥꯛꯕꯗꯣ ꯂꯣꯏ ꯂꯣꯠ ꯂꯩꯔꯝꯅꯤ ꯑꯃꯨꯛ
ꯂꯣꯠꯄꯤꯔꯣꯏꯌꯦ
ꯎꯝ ꯅꯣꯛꯅꯤꯡꯉꯦꯍꯦ
ꯅꯣꯛꯑꯣ ꯍꯦ
ꯅꯍꯥꯟ ꯐꯋꯥꯏ ꯎꯕꯗ ꯏꯁ ꯏꯀꯥꯏꯕ ꯁꯥꯗꯅ ꯂꯣꯠꯂ ꯂꯣꯠꯂꯤꯗꯨ
ꯁꯤꯏꯁ
ꯑꯗꯨꯒ ꯃꯥ ꯅꯨꯄꯥ ꯃꯈꯠ ꯄꯥꯏꯔꯒ ꯁꯥꯏ ꯊꯨꯏ ꯂ
ꯎꯝ ꯍꯝ ꯅꯀꯣꯛ ꯇꯣ ꯇꯀꯠ ꯇꯦꯠ ꯇ ꯁꯨꯔꯜꯀꯅꯤ
ꯆꯨꯝꯗ꯭ꯔꯣ ꯅꯍꯥꯟꯗꯣ ꯁꯤꯌꯦ ꯈꯨꯠꯀ ꯄꯥꯏꯗꯅꯀꯣꯏ ꯑꯩ ꯎꯕꯗ ꯂꯣꯠꯄꯀ ꯁꯥꯔꯦ ꯊꯨꯏ ꯈꯣꯏ ꯂꯣꯏ ꯈꯪꯉꯦ ꯀꯔꯤꯝ ꯀꯥꯟꯗꯦ ꯂꯣꯠꯂꯤꯗꯣ
ꯅꯉꯣꯟꯗ ꯍꯥ
ꯍꯣꯏ ꯈꯣꯏ ꯍꯥꯏꯅꯤꯡꯗꯕꯒꯤ ꯇꯨꯃꯤꯟꯅ ꯂꯩꯕꯅꯦ
ꯑꯩꯅ ꯅꯪꯉꯣꯟꯗ ꯂꯣꯠꯂꯒ ꯀꯩ ꯐꯪꯗꯣꯏꯅꯣ ꯍꯥꯏꯕꯅꯦ ꯑꯩꯁꯨ
ꯀꯔꯤ ꯐꯪꯗꯣꯏꯕꯣ ꯅꯪ ꯀꯔꯤ ꯐꯪꯗꯣꯏꯕꯣ ꯑꯩ ꯍꯥꯏꯔꯗꯤ ꯅꯪ ꯂꯣꯠꯂꯦ ꯍꯥꯏꯕꯅꯤꯅꯦ ꯀꯩꯅꯣ ꯑꯩ ꯎꯔꯒ ꯅꯪ ꯂꯣꯠꯂꯦ ꯍꯥꯏꯕꯅꯤ
ꯍꯣꯏ ꯑꯗꯨ ꯑꯩꯅꯁꯨ ꯍꯥꯏꯗꯅ ꯑꯩ ꯅꯪꯉꯣꯟ ꯅꯪꯗꯒꯤ ꯂꯣꯠꯂꯒ ꯀꯔꯤ ꯐꯪꯗꯣꯏꯅꯣ ꯍꯥꯏꯗꯨꯗꯤ ꯑꯩꯁꯨ
ꯑꯗꯨꯅꯤ ꯀꯅꯥꯣ ꯈꯪ ꯑꯗꯨꯗꯤ ꯅ ꯅꯁꯥꯗ ꯍꯪꯉꯨꯅ ꯑꯗꯨꯗꯤ ꯀꯩꯒꯤꯅꯣ ꯑꯩ ꯂꯣꯠꯂꯤꯁꯤ ꯃꯥ ꯎꯔꯒ ꯑꯗꯣ ꯅꯪꯅ ꯅꯁꯥꯥꯗ ꯍꯪꯉꯣ
ꯍꯝ
ꯍꯪꯉꯣ ꯅꯁꯥꯥꯗ ꯍꯪꯉꯣ
ꯑꯣ ꯏꯁꯥꯥ ꯐꯥꯎꯗ ꯁꯨ ꯍꯪꯉꯦ ꯏꯁꯥ ꯐꯥꯎ ꯏꯁꯥ ꯏꯁꯥꯅꯁꯨ ꯍꯥꯏꯌꯦ ꯅꯪ ꯂꯣꯠꯇꯦ ꯍꯥꯏꯌꯦ ꯑꯩꯉꯣꯟꯗꯣ
ꯅꯣꯛꯅꯤꯡꯉꯦꯍꯦ ꯅꯣꯏ ꯁꯥꯏꯒꯤ ꯅꯈꯨꯠ ꯃꯈꯨꯠ ꯃꯈꯨꯠ ꯃꯈꯨꯠ ꯄꯥꯏꯔꯒ ꯃꯅꯤꯡꯗ ꯂꯣꯠꯄ ꯁꯥꯔꯤꯗꯣ ꯏꯁ ꯑꯩꯕꯨ ꯈꯪꯗꯕꯒ ꯁꯥꯔꯤꯌꯦ
ꯇꯅꯤꯡꯗꯦꯍꯦ
ꯅꯣꯛꯅꯤꯡꯉꯦꯍꯦ ꯕꯦꯝꯃꯥ
ꯎꯝ ꯎꯝ
ꯋꯥꯏꯖꯠꯄ ꯍꯌꯦꯡ ꯍꯌꯦꯡꯒꯨꯝꯕ ꯑꯃꯨꯛ ꯊꯦꯡꯅꯔꯗꯤ ꯂꯣꯠꯇꯣꯏꯅꯦ ꯑꯃꯨꯛ
ꯂꯣꯠꯄꯤꯔꯣꯏꯍꯦ
ꯌꯥꯔꯦ ꯌꯥꯔꯦ ꯅꯪꯒꯤ ꯀꯗ꯭ꯔ ꯐꯗ꯭ꯔꯗꯣ ꯑꯩ ꯂꯣꯏ ꯈꯪꯉꯦ ꯑꯈꯣꯏ ꯂꯣꯏ ꯎꯈ꯭ꯔꯦ ꯅꯪꯒꯤ ꯅꯪꯒꯤꯗꯣ
ꯅꯪꯉꯣꯟꯗ ꯂꯣꯔꯒ ꯀꯌꯥꯝ ꯂꯣꯛꯇꯣꯏꯅꯣ ꯑꯩꯕꯣ ꯍꯥ
ꯕꯨꯠꯁꯨ ꯂꯩꯕꯤꯅꯦ ꯍꯥꯏ ꯁꯨꯛꯂꯩ ꯂꯩꯕꯤꯗ꯭ꯔꯦ ꯆꯍꯤ ꯐꯥꯗꯣꯏꯔꯦ ꯑꯩ ꯎꯔꯒ ꯂꯣꯠ ꯂꯣꯠ ꯂꯩꯔꯦ ꯅꯪꯗꯤ
ꯍꯌꯦꯡ ꯂꯥꯛꯑꯣ ꯍꯌꯦꯡ ꯂꯩꯕꯤꯒꯦ ꯍꯥꯏꯌꯦ ꯅꯪꯅ ꯂꯥꯛꯅꯤꯡꯗꯕ ꯅꯠꯇ꯭ꯔꯣ ꯑꯩꯅ ꯂꯥꯟꯕ꯭ꯔꯣ ꯑꯗꯣ
ꯅꯍꯥꯟꯁꯨ ꯅ ꯍꯌꯦꯡ ꯍꯌꯦꯡ ꯍꯥꯏꯕꯅꯤ ꯁꯨꯛꯂꯩ ꯂꯩꯕꯤꯗꯤ ꯑꯣꯏꯔꯣꯏ
ꯑꯗꯨ ꯍꯌꯦꯡꯗꯣ ꯂꯥꯛꯑꯣ ꯂꯩꯕꯤꯒꯦ ꯄꯥꯎꯅꯥ ꯕꯖꯥꯔꯗ ꯂꯥꯛꯑꯣ ꯂꯩꯕꯤꯒꯦ
ꯊꯥꯖꯗ꯭ꯔꯦ ꯊꯥꯖꯗ꯭ꯔꯦ ꯊꯥꯖꯗ꯭ꯔꯦ ꯅꯪ ꯊꯥꯖꯕꯁꯦ ꯗꯨꯅꯦ ꯅꯪ ꯅꯁꯥꯅ ꯐꯥꯎ ꯀꯣꯐꯤꯗꯦꯟ ꯑꯣꯏꯗꯣꯏꯇꯕꯨ
ꯌꯥꯔꯦ ꯇꯅꯤꯡꯗꯦ ꯃꯤꯅ ꯂꯥꯛꯑꯣ ꯍꯥꯏꯌꯦ ꯃꯤꯅ ꯂꯥꯛꯑꯣ ꯍꯥꯏꯌꯦ ꯅꯪꯅ ꯂꯥꯛꯅꯤꯡꯗꯕꯕꯨ ꯑꯩꯅ ꯂꯥꯟꯕ꯭ꯔꯣ ꯑꯗꯨ
ꯑꯩꯗꯤ ꯂꯥꯛꯅꯤꯡꯉꯦ ꯑꯩ ꯂꯥꯛꯇꯅꯪ ꯁꯨꯛ ꯂꯥꯛꯂꯔꯣꯏꯗꯕ ꯑꯩ ꯈꯪꯉꯤꯉꯦ ꯅꯍꯥꯟ
ꯑꯗꯣ ꯑꯩꯁꯨ ꯂꯥꯛꯑꯣ ꯂꯥꯛꯑꯣ ꯍꯥꯏꯗꯅ ꯂꯩꯕꯤꯒꯦ ꯍꯥꯏꯗꯅ ꯑꯩꯁꯨ
ꯅꯍꯥꯟꯁꯨ ꯅꯪ ꯗꯨꯃꯥꯏ ꯍꯥꯏꯕꯅꯦ ꯑꯩ ꯈꯪꯉꯦ ꯔꯦꯀꯣꯔꯗꯤꯡ ꯂꯣꯏ ꯂꯩꯥꯕꯅꯤ
ꯑꯗꯨꯗꯤ
ꯁꯨꯛꯑꯣꯏ ꯑꯣꯏꯔꯣꯏ ꯅꯪ ꯁꯨꯛꯂꯥꯏ ꯂꯩꯕꯤꯔꯣꯏ ꯑꯩ ꯈꯪꯉꯦ
ꯂꯥꯛꯀꯅꯨ ꯑꯗꯨꯗꯤ ꯂꯥꯛꯀꯅꯨ
ꯁꯨꯛꯂꯥꯛꯂꯔꯣꯏ ꯄꯩꯁꯥ ꯄꯤꯔꯁꯨ ꯂꯥꯛ ꯄꯤꯁꯥ ꯄꯤꯔꯁꯨ ꯂꯥꯛꯀꯅꯤ
ꯎ ꯅꯣꯛꯅꯤꯡꯉꯦꯍꯦ ꯍꯧꯖꯤꯛꯃꯛꯀꯤꯗꯤ
ꯁꯨꯛꯂꯥꯛ ꯂꯥꯛꯔ ꯀꯅꯥ ꯂꯥꯛ ꯀꯅꯥ ꯂꯥꯛꯀꯅꯤ ꯍꯥꯏꯒꯦ ꯀꯅꯥ ꯂꯥꯛꯀꯅꯤ ꯍꯥꯏ
ꯑꯗꯨ ꯂꯥꯛꯀꯅꯣꯅ
ꯁꯨꯡꯂꯥꯛ ꯂꯥꯛꯔꯣꯏ ꯀꯩ ꯀꯥꯟꯅꯕ
ꯀꯩꯅꯣ ꯑꯩꯁꯨ ꯑꯩꯁꯨ ꯀꯩ ꯀꯩꯅꯣ ꯑꯩꯁꯨ ꯄꯩꯁꯥ ꯇꯤꯡꯗꯉꯥꯏ ꯅꯪꯉꯣꯟꯗ ꯎꯝ
ꯎꯝ
ꯂꯦꯞꯄꯤꯔꯔꯣꯏ
ꯑꯣꯏꯔꯣꯏꯋꯦ ꯑꯣꯏꯔꯣꯏꯋꯦ ꯁꯨꯛꯑꯣꯏ ꯑꯣꯏꯔꯣꯏꯋꯦ
ꯑꯣꯏꯗꯗꯗꯤ ꯐꯔꯦ ꯅꯪꯅ ꯂꯥꯛꯅꯤꯡꯗꯕꯒ
ꯅꯪꯃꯦ ꯅꯪꯅꯦ ꯑꯩ ꯎꯔꯒ ꯂꯣꯠꯄꯒ ꯁꯥꯥꯏꯔꯗꯅ
ꯑꯩ ꯅꯪꯉꯣꯟꯗ ꯂꯣꯠꯂꯒ ꯀꯩ ꯐꯪꯗꯣꯏꯅꯣ ꯍꯥꯏꯕꯅꯤꯗ
ꯑꯗꯨ ꯑꯣꯏꯒ ꯀꯩꯒꯤ ꯑꯗꯨ ꯂꯣꯠ ꯑꯗꯨꯗꯤ ꯀꯩꯒꯤ ꯅꯍꯥꯟꯗꯣ ꯂꯣꯠꯄ꯭ꯔꯥ ꯍꯥꯏꯌꯨꯅꯦ
ꯑꯩ ꯍꯥꯏꯔꯤꯗꯅ
ꯅꯆꯤꯟ ꯊꯤꯅꯨꯀꯣ
ꯑꯩ ꯆꯤꯟ ꯊꯤꯕ ꯋꯥ ꯉꯥꯡꯕ ꯍꯩꯇꯦ
ꯍꯩꯑꯦ ꯍꯩꯑꯦ ꯂꯣꯠꯂꯗꯤ ꯂꯣꯠꯂꯦ ꯍꯥꯏꯌꯣ ꯀꯩꯁꯨ
ꯅꯪ ꯑꯩꯁꯨ ꯂꯥꯛ ꯂꯥꯛꯑꯣ ꯍꯥꯏꯔꯤꯗꯅ ꯅꯪꯉꯣꯟꯗ ꯑꯗꯨ ꯂꯥꯛꯇꯕꯕꯨ ꯑꯩꯅ ꯂꯥꯟꯕ꯭ꯔꯣ
ꯅꯪꯅ ꯂꯥꯟꯕꯅꯤꯅ
ꯑꯩꯅ ꯑꯗꯣ ꯍꯌꯦꯡ ꯂꯥꯛꯑꯣ ꯂꯩꯔꯁꯦ ꯑꯩꯅ ꯍꯥꯏꯌꯦꯗꯅ
ꯑꯗꯣ ꯍꯌꯦꯡ ꯂꯥꯛꯑꯒ ꯂꯩꯔꯦ ꯍꯥꯏꯅꯤ ꯁꯤꯒꯥ ꯁꯤꯒꯥꯒꯤ ꯕꯨꯠꯇꯣ ꯂꯩꯕꯤꯗꯣꯏꯔꯣ ꯂꯨꯄꯥ ꯆꯍꯨꯝ ꯆꯅꯤ ꯄꯤꯕꯗꯣ
ꯑꯣ ꯑꯇꯥꯡꯕꯗꯣ ꯂꯩꯕꯤꯒꯦ ꯑꯍꯣꯡꯕꯗꯣ ꯂꯩꯕꯤꯔꯣꯏ ꯑꯇꯥꯡꯕꯗꯣ ꯐꯖꯕꯗꯣ ꯂꯩꯕꯤꯒꯦ
ꯅꯣꯛꯅꯤꯡꯉꯦꯍꯦ